ꯍꯜꯂꯣ
ꯍꯜꯂꯣ ꯇꯣꯝꯕꯤ
ꯀꯅꯥꯗꯅꯣ ꯅꯣꯏꯒꯤ ꯑꯉꯥꯡ ꯑꯇꯣꯝꯕꯤꯗꯨ ꯑꯃ ꯂꯩꯕꯗꯨꯔꯣ ꯅꯪꯅ ꯍꯥꯏꯔꯤꯗꯨꯕꯣ ꯅꯣꯏꯒꯤ ꯏꯆꯤꯜ ꯏꯅꯥꯎ ꯑꯇꯣꯝꯕꯤ ꯑꯃ ꯂꯩ ꯍꯥꯏꯕꯗꯥꯏꯅꯦ
ꯍꯣꯏ ꯍꯣꯏ ꯃꯥꯗꯣ ꯄꯪꯂꯦꯡ ꯂꯦꯡꯉꯒ ꯌꯥꯝ ꯈꯥꯏꯕ ꯏꯟꯗꯅ ꯄꯪꯆꯦꯟ ꯆꯦꯜꯂꯤꯕ ꯑꯗꯨꯒꯤꯅꯤꯗ
ꯑꯣ ꯃꯥꯗꯤ ꯑꯉꯥꯡ ꯑꯣꯏꯕꯒꯤꯅꯦ ꯑꯗꯨ ꯂꯦꯡꯉꯤꯗꯣ ꯅꯪ ꯅꯍꯥꯟꯋꯥꯏ ꯑꯉꯥꯡ ꯑꯣꯏꯔꯤꯀꯥꯟꯗ ꯂꯦꯡꯉꯛꯇ꯭ꯔꯣ
ꯑꯩ ꯂꯦꯡꯉꯛꯊꯤꯍꯦ ꯑꯩꯗꯤ ꯃꯄꯣꯝꯗ ꯏꯁꯇꯦꯆꯨꯒꯤ ꯇꯥꯏꯞꯇ ꯗꯣꯡ ꯉꯥꯎꯊꯣꯛꯑꯒ ꯑꯩꯒꯤꯁꯦ ꯑꯗꯨꯝ ꯐꯤꯕꯝꯁꯤ ꯂꯥꯛꯑꯦ
ꯑꯣ ꯑꯗꯨꯗꯤ ꯑꯁ ꯅꯪꯗꯤ ꯑ ꯑꯗꯨꯗꯤ ꯏꯁꯇꯦꯆꯨꯒꯤ ꯇꯥꯏꯞꯇ ꯑꯣꯏꯔꯗꯤ ꯅꯪ ꯁꯟ ꯁꯥꯅ ꯆꯠꯄꯁꯨ ꯌꯥꯔꯝꯃꯔꯣꯏ
ꯑ ꯌꯥꯗ꯭ꯔꯦ ꯑꯗꯨꯁꯨ ꯑꯩꯗꯤ ꯇ꯭ꯔꯦ ꯆꯠꯂꯒ ꯀꯃꯥꯏꯅ ꯃꯤꯕꯨ ꯁꯟ ꯁꯥꯔꯥ ꯆꯠꯅꯤꯒꯥꯏ ꯍꯥꯏꯁꯦ ꯀꯩ ꯀꯩꯅꯣ ꯅꯪꯖꯤꯕꯣ
ꯅꯠꯇꯦ ꯑꯉꯥꯡ ꯑꯣꯏꯔꯤꯀꯥꯟꯗ ꯅꯪ ꯁꯟ ꯁꯔ ꯆꯠꯂꯝꯕꯗꯒꯤ ꯑꯃꯨꯛ ꯆꯥꯎꯔꯛꯑꯒ ꯆꯠꯄ ꯍꯩꯔꯛꯏ ꯅꯠꯇ꯭ꯔꯣ
ꯎꯝ ꯎꯝ ꯆꯨꯝꯃꯦꯅꯦ ꯆꯨꯨꯝꯃꯦꯅꯦ ꯑꯩꯅ ꯑꯗꯨꯝ ꯍꯥꯏꯖꯟꯂꯝꯕꯅꯤꯅ ꯅꯪꯉꯣꯟꯗ ꯑꯩ ꯑꯗꯨ ꯁꯟꯁꯨ ꯁꯥꯔꯛꯑꯦ ꯁꯒꯣꯜꯁꯨ ꯁꯥꯔꯛꯏ ꯉꯥꯅꯨꯁꯨ ꯁꯥꯔꯛꯏ
ꯑꯩꯅ ꯀꯩꯅꯣ ꯍꯧꯖꯤꯛ ꯀꯤꯗꯪ ꯑ ꯀꯩꯅꯣꯃ ꯋꯥꯔꯤ ꯑꯃ ꯂꯤꯒꯦ ꯇꯧꯕꯅꯦꯕꯀꯣ ꯅꯪꯉꯣꯟꯗ ꯅꯪ ꯇꯒ ꯒꯦꯔꯥ ꯑꯗꯣ ꯊꯥꯏꯅꯅꯦ ꯍꯧꯖꯤꯛꯀꯤ ꯑ ꯁꯟ ꯁꯥꯕ ꯀꯥꯡꯕꯨꯁꯦ ꯁꯤꯁꯤꯗꯅꯦ ꯀꯃꯥꯏꯅ ꯇꯧꯔꯝꯒꯦ ꯍꯥꯏꯕꯗꯅꯦ ꯁꯟ ꯍꯥꯏꯗꯤ ꯁꯟꯗꯤ ꯃꯈꯣꯡ ꯃꯔꯤ ꯄꯥꯟꯗ꯭ꯔꯅꯦ ꯑꯗꯨꯒꯤ ꯃꯑꯣꯡꯅꯦꯕ ꯑꯗꯨ ꯗ ꯃꯤ ꯃꯈꯣꯡ ꯃꯔꯤ ꯄꯥꯟꯕ ꯍꯨꯏꯁꯨ ꯀꯩꯁꯨ ꯃꯌꯥꯝ ꯂꯩꯅꯗ꯭ꯔꯥ ꯑꯗꯨ ꯍꯨꯏ ꯍꯨꯏ ꯍꯨꯏ ꯁꯥꯕ ꯍꯥꯏꯗꯕꯤꯗ ꯁꯟ ꯁꯥꯕꯅ ꯍꯥꯏꯁꯦ ꯍꯥꯏꯗꯤ ꯁꯟꯁꯤꯗꯤ ꯃꯥꯗꯤ ꯑ ꯀꯩꯅꯣꯅꯤ ꯎꯝ ꯑꯩꯈꯣꯏꯅ ꯀ꯭ꯔꯤꯁꯅꯒꯤ ꯃꯅꯥꯏꯅꯤꯒ ꯍꯥꯏꯅꯗ꯭ꯔꯥ ꯃꯥꯁꯦ ꯐꯕ ꯑꯣꯏꯅ ꯈꯟꯅꯗ꯭ꯔꯥ
ꯎꯝ
ꯑꯗꯨꯗꯨꯒꯤꯅꯦꯕ ꯑꯉꯥꯡꯗ ꯑꯗꯨꯃꯥꯏꯅ ꯇꯧꯔꯗꯤ ꯍꯌꯦꯡꯋꯥꯏ ꯆꯥꯎꯔꯀꯥꯟꯗ ꯀ꯭ꯔꯤꯁꯅꯒꯤ ꯇꯥꯏꯞꯇ ꯃꯥꯁꯨ ꯐꯒꯅꯤ ꯍꯥꯏꯕꯒꯤ ꯋꯥꯈꯜꯗꯅꯦꯕꯀꯣ ꯑꯩꯈꯣꯏꯅ ꯑꯗꯨꯃꯥꯏꯅ ꯍꯥꯏꯅꯔꯤꯖꯦ
ꯎꯝ ꯑꯣ ꯑꯗꯨꯒꯤ ꯑꯣꯏꯔꯦ ꯑꯩꯗꯤ ꯈꯪꯉꯝꯗꯦ ꯅꯪꯅ ꯉꯁꯤ ꯗ ꯍꯥꯏꯕꯗꯒꯤ ꯈꯪꯉꯤꯅꯦ ꯀꯩꯒꯤꯅꯣ ꯍꯥꯏꯕꯁꯦ
ꯑꯣ ꯑꯗꯨ ꯑꯩꯅ ꯍꯥꯏꯔꯒ ꯅꯪꯅ ꯈꯪꯕꯁꯦ ꯅꯨꯡꯉꯥꯏꯕ ꯐꯥꯎꯕ꯭ꯔꯥ꯫
ꯎꯝ ꯌꯥꯝ ꯅꯨꯡꯉꯥꯏꯌꯦ꯫ ꯑꯃꯨꯛꯀꯁꯨ ꯍꯟꯅ ꯈꯪꯗꯕ ꯂꯩꯔꯗꯤ ꯍꯪꯉꯛꯀꯦ ꯅꯪꯅ ꯍꯥꯏꯕꯤꯌꯨꯀꯣ꯫
ꯎꯝ ꯍꯪꯉꯛꯑꯣ ꯍꯪꯉꯛꯑꯣ ꯍꯥꯏꯕꯤꯒꯦ ꯑꯗꯣ ꯑꯩꯅ ꯁꯨꯝ ꯇꯥꯕꯗꯅꯦ꯫ ꯅꯣꯏꯒꯤ ꯊꯥꯏꯅꯒꯤ ꯀꯩꯅꯣꯅꯅꯦ ꯑ꯫ ꯑꯩꯈꯣꯏꯒꯤ ꯈꯨꯜ ꯂꯣꯝꯗꯅꯦ ꯂꯩ ꯐꯖ ꯐꯖꯕꯒ ꯌꯥꯝ ꯁꯥꯠꯂꯦ ꯍꯥꯏꯕ ꯄꯥꯎ ꯑꯃ ꯇꯥꯏ ꯑꯗꯨꯗꯨꯕꯨ ꯆꯨꯝꯕ꯭ꯔꯣ ꯁꯥꯠꯄ꯭ꯔꯣ ꯂꯩ꯫
ꯀꯔꯤ ꯂꯩꯅꯣꯅꯦ ꯅꯪꯅ ꯍꯥꯏꯔꯤꯁꯤꯕꯨ ꯂꯩꯗꯤ ꯐꯅ ꯌꯥꯝꯅ ꯁꯥꯠꯂꯦ꯫ ꯐꯖꯕ ꯉꯥꯛꯇꯅꯤ ꯑꯗꯨ ꯆꯤꯡꯗꯔ ꯇꯝꯗꯔ ꯀꯗꯥꯏꯗꯅꯣ꯫
ꯆꯤꯡꯗꯅꯦ ꯅꯣꯏꯒꯤ ꯆꯤꯡꯗꯗꯤ ꯑ ꯀꯩꯅꯣꯝꯃ ꯊꯥꯕꯗ ꯏꯄꯛꯇ ꯄꯛꯆꯩ ꯏꯆꯥꯗ ꯆꯥꯅꯩꯑꯅ ꯍꯥꯏꯕ ꯁꯨꯝ ꯇꯥꯏꯑꯕ ꯑꯗꯨ ꯆꯨꯝꯕ꯭ꯔꯣ꯫
ꯆꯨꯝꯃꯝꯅꯤ ꯆꯤꯡꯗꯗꯤ ꯏꯪꯕꯅꯤꯅ꯫ ꯏꯪꯡꯕꯒꯤ ꯚꯦꯔꯥꯏꯇꯤ ꯂꯩꯒ ꯑꯣꯏꯔꯝꯅꯤꯌꯦ ꯁꯤꯔꯣꯏ ꯂꯤꯂꯤ ꯀꯥꯏꯗꯨꯔꯣ ꯅꯪ ꯍꯥꯏꯁꯤꯕꯣ꯫
ꯑꯥ ꯃꯥꯅꯦ ꯁꯤꯔꯣꯏ ꯂꯤꯂꯤꯗꯣ ꯑꯗꯨ ꯅꯪ ꯁꯤꯔꯣꯏ ꯂꯤꯂꯤꯗꯣ ꯆꯤꯡꯗꯣ ꯀꯥꯔꯕ꯭ꯔꯣ ꯁꯤꯔꯣꯏ ꯂꯤꯂꯤꯒꯤ꯫
ꯑꯩꯗꯤ ꯁꯨꯀꯥ ꯀꯥꯗ꯭ꯔꯤꯌꯦ ꯆꯤꯡꯗꯣ ꯑꯩ ꯄꯨꯟꯁꯤꯗ ꯎꯗ꯭ꯔꯤꯌꯦ꯫ ꯂꯩꯗꯨꯁꯨ ꯎꯗ꯭ꯔꯤ ꯅꯪ ꯎꯨꯔꯕꯣꯅꯦ ꯑꯁꯦꯡꯕꯗ꯫
ꯑꯩꯁꯨ ꯎꯖꯗ꯭ꯔꯤꯌꯦ ꯑꯗꯨꯏꯗꯣ ꯅꯪ ꯌꯦꯡꯕ ꯆꯠꯅꯤꯡꯗ꯭ꯔꯣ꯫
ꯆꯠꯅꯤꯡꯉꯦ ꯑꯗꯨ ꯌꯦꯡꯕꯗꯨ ꯆꯠꯄꯒ ꯂꯥꯏꯔꯦ ꯂꯝꯕꯤꯗꯣ ꯈꯣꯡꯅ ꯌꯥꯝ ꯂꯥꯞꯅ ꯆꯠꯈꯤꯅꯦꯕꯀꯣ ꯂꯝꯕꯤꯗꯨꯒ ꯒꯥꯔꯤ ꯌꯧꯗꯦꯕꯀꯣ ꯑꯗꯣ ꯅꯪꯅ ꯆꯩꯔꯥꯎ ꯆꯤꯡ ꯀꯥꯕꯒꯤ ꯇꯥꯏꯞꯇ ꯅꯪ ꯃꯥꯎꯟꯇꯦꯟꯁꯦ ꯀꯥꯅꯦꯕꯀꯣ꯫ ꯈꯣꯡꯅ ꯑꯗꯨ ꯅꯪꯁꯤ ꯄꯨꯡ ꯃꯔꯤ ꯃꯉꯥ ꯇ꯭ꯔꯦꯀꯤꯡ ꯆꯠꯂꯒ ꯆꯠꯂꯅꯤ ꯑꯗꯨ ꯌꯧꯔꯀꯥꯟꯗ ꯎꯝ꯫ ꯇꯦꯟꯒ ꯈꯜꯂꯒ ꯅꯨꯡꯗꯥꯡꯗ ꯇꯨꯝ ꯃꯨꯔꯗꯤ ꯀ꯭ꯌꯥ ꯅꯨꯡꯉꯥꯏꯗꯧꯕꯅꯣ ꯌꯦꯡꯉꯣ ꯑꯗꯨ꯫
ꯍꯣꯏ ꯌꯥꯝ ꯅꯨꯡꯉꯥꯏꯅꯤꯌꯦ ꯑꯗꯣ ꯑꯈꯣꯏ ꯃꯥꯅ ꯍꯥꯏꯕꯁꯤꯗꯤꯅꯦ ꯊꯥꯏꯅ ꯈꯣꯏ ꯃꯥꯒ ꯈꯣꯏ ꯕꯒꯁꯦ ꯑ ꯂꯨꯍꯣꯡꯗ꯭ꯔꯤꯀꯥꯟꯗꯅꯦ ꯀꯩꯅꯣ ꯇꯧꯋꯦ ꯍꯥꯏꯌꯦ ꯑꯈꯣꯏ ꯕꯥꯁꯨ꯫ ꯄꯥꯈꯪ ꯑꯣꯏꯕ ꯑꯈꯣꯏ ꯃꯥꯁꯨ ꯂꯩꯁꯥꯕꯤ ꯑꯣꯏꯔꯤꯀꯥꯟꯗꯣ ꯗꯨꯀꯥꯟꯗꯗꯤ ꯃꯣꯏꯒꯤ ꯃꯇꯝꯗꯗꯤ ꯀꯣꯏꯕ ꯆꯠꯄꯁꯤ ꯌꯥꯝ ꯆꯠꯅꯔꯝꯃꯤ ꯍꯥꯏꯕꯁꯤꯡ ꯀꯥꯕꯤꯒꯨꯝꯕ ꯑꯗꯩꯗꯤ ꯆꯥꯛꯆꯥꯅꯥꯕꯤꯒꯨꯝꯕ ꯗꯨꯃꯥꯏꯅ ꯌꯥꯝ ꯇꯧꯅꯩꯌꯦ ꯑꯗꯨꯏꯗꯨꯅ ꯃꯣꯏꯗꯤ ꯑꯩꯈꯣꯏ ꯃꯥꯗꯤ ꯆꯠꯂꯤ ꯍꯥꯏꯌꯦ ꯑꯩꯈꯣꯏꯒꯤ ꯈꯣꯏ ꯃꯥꯒꯤ ꯃꯌꯥꯝꯕꯗꯣ ꯑꯗꯨꯅ ꯄꯨꯕꯤ ꯍꯥꯏꯌꯦꯕꯀꯣ ꯑꯗꯨꯒ ꯆꯠꯂꯦ ꯑꯗꯣ ꯑꯈꯣꯏꯃꯥꯏꯅ ꯅꯪ ꯍꯧꯖꯤꯛ ꯐꯥꯎꯕ ꯆꯠꯇ꯭ꯔꯤꯁꯤ ꯀꯩꯒꯤꯅꯣꯅ ꯍꯪꯉꯦ ꯑꯩꯉꯣꯟꯗ꯫ ꯎꯝ꯫
ꯃꯣꯟꯗꯦ ꯑꯗꯨꯗꯤ ꯃꯣꯏ ꯂꯩꯁꯥꯔꯤꯉꯩꯗꯗꯤ ꯌꯥꯝ ꯅꯨꯡꯉꯥꯏꯅ ꯑꯩꯈꯣꯏꯗꯤ ꯍꯟꯗꯛꯇꯤ ꯉꯁꯥꯏꯟ ꯆꯠꯊꯣꯛꯄ ꯐꯥꯎꯕꯗ ꯀꯥꯏ ꯆꯠꯀꯅꯤ ꯀꯥꯏ ꯏꯁꯧ ꯂꯥꯡꯕꯁꯦ ꯈꯪꯕ꯭ꯔꯥ ꯃꯤꯒꯤ ꯂꯝꯗ ꯆꯠꯄ ꯃꯇꯝ ꯆꯪ ꯄꯣꯠ ꯅꯠꯇꯦ꯫
ꯍꯣꯏꯠ꯫ ꯑꯗꯣ ꯃꯣꯏꯒꯤ ꯃꯇꯝꯗꯅ ꯑꯃꯨꯛꯅꯦ ꯃꯤ ꯃꯈꯩꯁꯤꯁꯨ ꯂꯣꯏꯅ ꯐꯅꯕ ꯑꯗꯨ ꯒꯥ ꯍꯥꯏꯗꯤ ꯑ ꯐꯠꯇꯕ ꯊꯕꯛꯁꯦ ꯄꯥꯛꯅ ꯇꯧꯅꯗꯦꯗꯅ꯫ ꯍꯥꯏꯗꯤ ꯍꯧꯖꯤꯛꯇꯤ ꯀꯩꯅꯣꯝꯃ ꯆꯠꯄꯒ ꯃꯤ ꯐꯥꯔꯝꯃꯦꯒꯥ ꯑꯗꯩꯗꯤ ꯐꯨꯔꯝꯃꯦ ꯒꯥ ꯌꯥꯝ ꯇꯧꯅꯗ꯭ꯔꯣ꯫ ꯑꯗꯣ ꯑꯗꯨꯕ ꯍꯥꯟꯅꯗꯤ ꯃꯤ ꯃꯈꯩꯁꯤ ꯏꯆꯝ ꯆꯝ ꯆꯝꯕꯅꯤꯅ ꯑꯗꯨꯝꯕ ꯐꯠꯇꯕ ꯃꯈꯩꯁꯦ ꯌꯥꯝ ꯇꯧꯅꯗꯕ ꯃꯥꯜꯂꯦꯕ ꯑꯗꯨꯒꯤꯁꯨ ꯈꯔ ꯃꯥꯜꯂꯦꯉꯣ ꯑꯩꯅ ꯈꯟꯕꯗꯗꯤ
ꯑꯗꯨꯅꯦ ꯍꯥꯏꯁꯦ ꯍꯟꯗꯛꯇꯤ ꯅꯨꯄꯤꯗꯤ ꯃꯄꯥꯟ ꯊꯣꯛꯄꯁꯨ ꯌꯥꯗꯦ꯫ ꯃꯄꯥꯟ ꯊꯣꯛꯑꯣ ꯍꯥꯏꯕ꯭ꯔ ꯅꯨꯡꯗꯥꯡꯗꯣ ꯊꯣꯛꯄꯒ ꯊꯝꯃꯣ ꯑꯌꯨꯛꯇ ꯆꯔ꯭ꯁ ꯆꯠꯄꯗꯣ ꯑꯌꯨꯛꯇꯥ ꯁ ꯁꯥꯔꯚꯤꯁ ꯆꯠꯄꯁꯦ ꯂꯝꯕꯤꯅꯦ ꯍꯣꯏ ꯑꯌꯨꯛꯇꯗꯤ ꯀꯅꯥꯝ ꯍꯧꯒꯠꯂꯝꯗꯦꯕꯀꯣ ꯑꯩꯒꯤ ꯏꯃꯥꯟꯅꯕ ꯕꯤ ꯑꯃꯈꯠꯇ ꯃꯦꯟ ꯔꯣꯗꯇ ꯆꯠꯄꯗꯣ ꯅꯨꯄꯥꯁꯤꯡꯒꯤ ꯃꯤꯠꯌꯦꯡ ꯅꯥꯌꯦꯡ ꯌꯦꯡ ꯀꯌꯥ ꯆꯨꯝꯗꯕꯩ ꯆꯥꯡꯗꯣ ꯑꯩꯅ ꯍꯥꯏꯗꯤ ꯅꯨꯡꯗꯥꯡꯗ ꯆꯠꯄꯁꯨ ꯅꯠꯇꯦꯕꯀꯣ ꯑꯌꯨꯛ ꯉꯟ ꯇꯥ ꯆꯠꯄꯁꯤꯗ ꯑꯌꯨꯛ ꯉꯟꯇꯥꯁꯨ ꯅꯠꯇꯦ ꯄꯨꯡ ꯇꯔꯨꯛ ꯑꯗꯥꯏꯗ ꯆꯠꯄꯁꯦ ꯆꯠꯄꯁꯤꯗꯅꯦ ꯗ꯭ꯔꯦꯁꯁꯨ ꯀꯩꯝ ꯎꯄꯣꯠ ꯅꯠꯇꯦꯕꯀꯣ ꯃꯣꯏꯅ ꯌꯦꯡꯉꯛꯄ ꯀꯥꯟꯗ ꯐꯖꯅ ꯁꯦꯠꯂ ꯆꯠꯂꯦꯕ ꯑꯗꯨ ꯑꯣꯏꯔꯁꯨ ꯃꯣꯏ ꯃꯤꯠ ꯌꯦꯟꯗꯣ ꯀꯩꯅꯣ ꯑꯈꯣꯏ ꯅꯦꯀꯦꯠꯇ ꯆꯠꯄꯩ ꯇꯥꯏꯞꯇ ꯌꯦꯡꯉꯦꯅꯦ ꯇꯧꯔꯤꯁꯤ꯫
ꯍꯣꯏ ꯍꯣꯏ ꯅꯨꯄꯥ ꯃꯈꯩꯁꯦ ꯃꯣꯏꯁꯦ ꯌꯥꯝꯅ ꯒ꯭ꯌꯥꯟ ꯇꯥꯗ꯭ꯔꯦ ꯂꯝ ꯌꯥꯝꯅ ꯍꯦꯜꯂꯦ ꯃꯣꯏ ꯐꯨꯗꯠꯁꯤꯔꯣ ꯑꯩꯒꯤ ꯆꯩ ꯇꯨꯞ ꯂꯩꯔꯤꯗꯨꯅ ꯐꯨꯗꯠꯁꯤꯔꯣ꯫
ꯅꯪꯒꯤ ꯆꯩꯇꯨꯞ ꯂꯩ ꯑꯩꯗꯤ ꯋꯦꯄꯟ ꯊꯧꯔꯥꯡ ꯇꯧꯔꯤ꯫ ꯑꯗꯨꯅ ꯄꯨꯟꯅ ꯄꯨꯠ ꯑꯗꯨꯅ ꯄꯨꯟꯅ
ꯇꯧꯁꯦ ꯍꯥꯥꯠ ꯑ ꯐꯨꯗꯠꯁꯦꯕꯀꯣ꯫ ꯑꯍꯥꯟꯕꯗ ꯃꯣꯏꯁꯦ ꯑ ꯆꯩꯁꯤꯅ ꯍꯥꯟꯅ ꯀꯟꯊꯠꯂꯁꯦꯕꯀꯣ ꯆꯩꯩꯅ ꯀꯜꯂꯛꯄ ꯌꯥ ꯀꯥꯟꯗ ꯃꯣꯏꯁꯤ ꯃꯛ ꯑꯥ ꯅꯥꯔꯅꯤꯗꯅ ꯑꯗꯨ ꯅꯥꯔꯤꯀꯥꯟꯗꯨꯗ ꯀꯨꯏꯅ ꯅꯥꯍꯜꯂꯒ ꯆꯦꯟꯕꯤ ꯁꯥꯟꯅꯍꯟꯁꯦꯕ ꯀꯣ ꯆꯦꯟꯗ꯭ꯔꯒꯗꯤ ꯑꯃꯨꯛ ꯄꯨꯨꯗꯠꯁꯦꯕ ꯑꯗꯨꯗꯨꯒ ꯅꯪꯒꯤ ꯋꯤꯄꯟꯗꯨ ꯎꯠꯂꯦꯗꯅ ꯎꯠꯂꯒ ꯃꯣꯏꯗꯣ ꯆꯦꯜꯍꯟꯁꯦꯕ꯫ ꯑꯗꯨꯃꯥꯏꯅ ꯇꯧꯁꯦ ꯑ ꯑꯗꯣ ꯁꯤꯒꯨꯝꯕ ꯋꯥꯁꯦ ꯍꯥꯏꯅꯔꯣꯏ ꯁꯦ ꯅꯨꯡꯉꯥꯏꯕ ꯑꯣꯏꯅ ꯍꯥꯟꯅꯁꯦ ꯍꯧꯖꯤꯛ ꯇꯨꯝꯃꯝꯗꯥꯏꯁꯨ ꯑꯣꯏꯔꯕꯅꯤꯅ ꯅꯨꯡꯉꯥꯏ ꯅꯨꯡꯉꯥꯏꯕ ꯍꯥꯢꯅꯁꯦ
ꯍꯣꯏ ꯍꯣꯏ ꯅꯨꯡꯉꯥꯏ ꯅꯨꯡꯉꯥꯏꯕ ꯁꯥꯟꯅꯁꯦ ꯀꯩ ꯋꯥꯔꯤ ꯁꯥꯟꯅꯔꯁꯦ ꯍꯥꯏ ꯅꯣ ꯅꯪ ꯀꯩ ꯌꯦꯟꯁꯥꯡ ꯆꯥꯔꯒꯦ ꯉꯁꯤꯒꯤ ꯉꯁꯥꯏꯗꯤ ꯆꯥꯛ
ꯎꯝ ꯆꯥꯛ ꯆꯥꯔꯣꯏꯅ ꯍꯥꯏꯈꯤꯕꯅꯦ ꯑꯗꯨꯗꯅꯦ ꯑꯩꯁꯦ ꯆꯥꯛꯁꯦ ꯂꯥꯝꯃꯛꯑꯦꯕꯀꯣ ꯑꯗꯩꯗꯤ ꯆꯥꯛꯁꯦ ꯊꯣꯡꯉꯦꯕꯀꯣ ꯑꯗꯨ ꯀꯥꯟꯁꯤꯗ ꯑꯩꯈꯣꯏꯁꯦ ꯉꯁꯤꯗꯣ ꯉꯥꯥ ꯀꯧꯇꯥ ꯊꯣꯡꯁꯦꯅ ꯍꯥꯏꯅꯩꯌꯦꯕꯀꯣ ꯑꯗꯨꯗꯨꯒꯅꯦ ꯉꯥ ꯀꯧ ꯇꯁꯦ ꯇꯧꯕꯁꯤꯗ ꯏꯔꯣꯝꯕꯤꯁꯨ ꯆꯥꯅꯤꯡꯉꯦꯅ ꯑꯃꯨꯛ ꯍꯥꯏꯅꯔꯦꯕꯀꯣ ꯑꯩꯈꯣꯏꯁꯦ ꯑꯗꯩꯗꯤ ꯏꯔꯣꯟꯕꯤ ꯑꯣꯏꯅ ꯇꯧꯔꯁꯦ ꯑꯗ ꯌꯦꯟ ꯊꯣꯡꯕꯁꯨ ꯊꯤꯟꯖꯤꯜꯂꯛꯑꯦꯕꯀꯣ ꯑꯩꯈꯣꯏ ꯅꯅꯥꯀꯟꯒꯤ ꯆꯤꯆꯦ ꯑꯃꯅ ꯑꯗꯩꯗꯤ ꯑꯗꯨꯁꯨ ꯌꯥꯎꯔꯕꯅꯤꯅ ꯉꯥꯗꯣ ꯀꯩꯁꯨ ꯊꯣꯡꯉꯔꯣꯏꯁꯦ ꯍꯌꯦꯡ ꯅꯣꯡꯃꯒꯨꯝꯕ ꯐꯖꯅ ꯊꯣꯡꯉꯒ ꯑꯣꯏꯅ ꯆꯥꯔꯁꯦꯅꯅꯦ ꯀꯩꯅꯣ ꯇꯧꯔꯦ ꯇꯤꯟꯐꯤꯁꯇꯨ ꯇꯧꯗ꯭ꯔꯦ ꯏꯔꯣꯟꯕ ꯑꯣꯏꯅ ꯆꯥꯔꯦ ꯑꯗꯨ ꯅꯪꯗꯤ ꯀꯩ ꯌꯦꯟꯁꯥꯡ ꯆꯥꯒꯦ
ꯑꯩꯗꯤꯅꯦ ꯆꯥꯛ ꯆꯥꯗ꯭ꯔꯦ ꯉꯁꯥꯏ ꯍꯜꯂꯛꯄꯗꯒꯤ ꯍꯜꯂꯛꯑꯒ ꯅꯨꯡꯊꯤꯟꯗ ꯃꯦꯒꯤ ꯆꯥꯕꯗꯒꯤ ꯑꯗꯨꯝ ꯄꯨꯛꯁꯦ ꯌꯥꯗ꯭ꯔꯦ ꯆꯪꯗ꯭ꯔꯦ ꯑꯗꯨꯒꯤ ꯆꯥꯛꯁꯦ ꯆꯥꯟꯗ꯭ꯔꯦ ꯍꯣꯔꯦꯟ ꯂꯥꯝꯃꯛꯑꯥꯒꯅ ꯏꯃꯥꯟꯅꯕꯤꯒꯤ ꯀꯥꯗ ꯆꯠꯂꯒ ꯑꯃ ꯑꯩꯅ ꯉꯁꯥꯏ ꯍꯪꯕꯗ ꯃꯥ ꯑꯣꯠꯁ ꯂꯩꯍꯧꯋꯦ ꯍꯥꯏꯌꯦꯕꯀꯣ ꯑꯗꯨꯒꯤ ꯃꯥꯒꯤ ꯑꯣꯠꯁꯀ ꯁꯪꯒꯣꯝꯒ ꯃꯥꯏ ꯕꯤꯁꯀꯤꯠ ꯀꯔꯤ ꯀꯔꯥ ꯃꯌꯥꯝ ꯂꯩꯕꯗꯤ ꯂꯩꯕꯗꯨ ꯅꯨꯡꯗꯥꯡꯗ ꯑꯩꯅ ꯊꯤꯔꯒ ꯆꯥꯊꯣꯛꯄꯤꯔꯅꯤ
ꯑꯣ ꯑꯗꯣ ꯅꯪꯗꯤ ꯑꯗꯣ ꯑꯥ ꯑꯗꯣ ꯑꯣꯠꯁ ꯑꯗꯨꯝ ꯆꯥꯔꯒꯁꯨ ꯑꯗꯨꯝ ꯂꯩꯕ ꯌꯥꯒꯗ꯭ꯔꯣ ꯍꯥꯏꯗꯤ ꯁꯨꯝ ꯆꯥꯛ ꯆꯥꯗ꯭ꯔꯗꯤ ꯑꯗꯨꯝ ꯇꯨ ꯑꯗꯨꯝ ꯂꯥꯝꯃꯒ ꯂꯩꯕ ꯃꯤꯁꯨ ꯂꯩꯗꯅ ꯑꯗꯨ ꯅꯪ ꯗꯤ ꯑꯣꯏꯗꯕ꯭ꯔꯣ
ꯑꯣꯠꯁꯇꯣ ꯑꯣꯠꯁꯒ ꯆꯥꯔꯁꯨ ꯄꯨꯛ ꯌꯥꯝ ꯊꯟꯕꯅꯦꯅ ꯑꯣꯠꯁꯁꯨ ꯆꯥ ꯆꯥꯗ꯭ꯔꯤꯕ꯭ꯔꯣ ꯑꯣꯛꯁ ꯑꯣꯠꯁꯇꯣ ꯆꯞ ꯑꯥ ꯀꯃꯥꯏ ꯍꯥꯏꯒꯗ꯭ꯔꯥ ꯆꯥꯛ ꯆꯥꯕꯒꯤ ꯇꯥꯏꯞꯇ ꯆꯞ ꯃꯥꯟꯅꯩꯍꯦ ꯁꯦꯔꯤꯌꯦꯜꯅꯦ ꯃꯣꯏꯁꯨ ꯋꯤꯠꯇ ꯁꯦꯝꯕꯅꯤꯅꯀꯣ ꯌꯥꯝ ꯊꯨꯅ ꯄꯨꯛꯇꯣ ꯊꯟꯍꯜꯂꯦꯕꯀꯣ ꯑꯗꯣ ꯃꯥꯗꯤ ꯊꯟꯍꯟꯕ ꯈꯛꯇ ꯅꯠꯇꯅ ꯍꯥꯏꯗꯤ ꯑꯩꯈꯣꯏꯅ ꯃꯔꯛꯇ ꯁꯨꯄꯔ ꯐꯥꯏꯟꯒꯨꯝꯕ ꯆꯥꯔꯗꯤ ꯍꯦꯛ ꯆꯥꯕ ꯂꯣꯏꯔꯁꯨ ꯉꯥꯛ ꯇꯪ ꯄꯨꯡ ꯑꯃ ꯑꯅꯤ ꯂꯩꯔꯒ ꯂꯥꯝꯃꯛꯇ꯭ꯔꯥ ꯑꯗꯨꯒꯤ ꯇꯥꯏꯞꯇꯁꯨ ꯇꯧꯗꯦꯕꯀꯣ ꯃꯥꯗꯤ ꯅꯨꯡꯊꯤꯟ ꯆꯨꯞꯄ ꯄꯨꯛꯇꯨ ꯊꯟꯍꯜꯂꯦꯕ ꯇꯨꯒꯤ ꯉꯁꯤ ꯅꯨꯡꯗꯥꯡ ꯆꯥꯔꯗꯤ ꯍꯌꯦꯡ ꯑꯌꯨꯛ ꯍꯌꯦꯡ ꯑꯌꯨꯛ ꯍꯧꯒꯠꯇ꯭ꯔꯤ ꯐꯥꯎꯗꯤ ꯑꯗꯨꯝ ꯆꯥꯛ ꯂꯥꯝꯃꯝꯒꯗꯧꯕ ꯃꯥꯟꯗꯤꯌꯦ
ꯑꯣ ꯑꯗꯨꯗꯤ ꯌꯥꯝ ꯐꯩꯌꯦ ꯑꯗꯣ ꯑꯩꯅꯅꯦ ꯅꯍꯥꯟꯈꯩ ꯑꯣꯠ ꯆꯥꯕꯗꯣ ꯑꯗꯨꯗꯤ ꯑꯌꯨꯛ ꯉꯟꯇꯥꯅ ꯆꯥꯏꯌꯦꯕꯀꯣ ꯍꯥꯏꯗꯤ ꯑꯌꯨꯛ ꯉꯟꯇꯥ ꯍꯥꯏꯖꯤꯖꯨ ꯌꯥꯍꯧꯗꯣ ꯌꯥꯝ ꯀꯟꯅ ꯉꯟꯗ꯭ꯔꯕꯅꯤꯅ ꯑꯗꯨꯗ ꯆꯥꯈꯤꯕꯗꯨꯅ ꯆꯥꯛꯇꯣ ꯑꯃꯨꯛ ꯆꯥꯕ ꯌꯥꯔꯣꯏꯗ꯭ꯔꯤꯅꯤꯗꯨꯅ ꯑꯗꯣ ꯑꯩꯈꯣꯏꯅ ꯀ꯭ꯂꯥꯁ ꯆꯠꯄ ꯀꯥꯟ ꯗꯗꯤ ꯑꯗꯨꯒꯤ ꯃꯔꯛꯇꯨꯗ ꯑꯃꯨꯛ ꯆꯥꯛꯁꯨ ꯀꯩꯝ ꯆꯥꯗꯕꯤꯗ ꯑꯣꯠꯁꯇꯪ ꯆꯥꯔꯒ ꯆꯥꯛ ꯆꯥꯕꯗꯣ ꯍꯦꯛꯇ ꯂꯥꯝꯃꯛꯑꯦꯕ ꯑꯩꯗꯤ ꯀꯩꯒꯤꯅꯣ ꯈꯪꯗꯦꯕ ꯑꯗꯨꯗꯨꯒꯅꯦ ꯑꯩꯗꯤꯅꯦ ꯅꯪ ꯍꯥꯏꯌꯨ ꯅꯪ ꯍꯥꯏꯌꯨ
ꯅꯪ ꯑꯣꯠꯁ ꯆꯥꯕꯗꯣ ꯀꯃꯥꯏꯅ ꯆꯥꯒꯦ ꯀꯃꯥꯏꯅ ꯁꯦꯝꯃ ꯆꯥꯒꯦ ꯀꯩ ꯃꯑꯣꯡꯗ
ꯑꯩꯅ ꯑꯣꯠꯁ ꯆꯥꯕꯗꯨꯔꯣ ꯀꯩꯅꯣ ꯆꯥꯏꯌꯦ ꯏꯁꯤꯡꯗꯣ ꯁꯥꯍꯜꯂꯦꯗꯅ ꯑꯗꯨꯗꯨꯒꯅꯦ ꯏꯁꯤꯡꯗꯨꯗ ꯁꯪꯒꯣꯝꯗꯣ ꯊꯤꯠꯂꯦꯗꯅ ꯑꯗꯨꯒ ꯑꯣꯠꯁꯇꯣ ꯍꯥꯞ ꯆꯜꯂꯦꯗꯅ ꯑꯗꯨꯗꯨꯒ ꯆꯥꯏ ꯑꯗꯨꯗꯨꯒ ꯑꯩꯁꯦ ꯃꯣꯁꯂꯤꯗꯣ ꯈꯪꯕ꯭ꯔꯥ ꯑꯣꯠꯁ ꯑꯃ ꯈꯔ ꯈꯔ ꯌꯥꯝ ꯌꯥꯝꯕꯗꯣ ꯑꯠ ꯗꯨ ꯃꯨꯁꯂꯤꯗꯣ ꯑꯗꯨ ꯑꯣꯏꯅ ꯌꯥꯝ ꯆꯥꯔꯝꯃꯦꯕ ꯑꯗꯨꯅ ꯑꯅꯝꯕꯅ ꯑꯩꯁꯦ ꯑꯗꯨꯁꯨ ꯑꯗꯨꯃꯥꯏꯅ ꯆꯥꯏ ꯑꯗꯨ ꯀꯩꯒꯨꯝꯕ ꯃꯨꯁꯂꯤ ꯁꯦ ꯌꯥꯎꯗ꯭ꯔꯒꯗꯤ ꯑꯗꯣ ꯂꯐꯣꯏꯒꯨꯝꯕꯒ ꯑꯗꯨꯝ ꯆꯥꯕꯁꯨ ꯌꯥꯎꯋꯦ ꯑꯗꯨ ꯅꯠꯇ꯭ꯔꯒꯅ ꯑꯗꯨꯝ ꯄ꯭ꯂꯦꯟꯗ ꯆꯥꯕꯁꯨ ꯌꯥꯎꯋꯦ
ꯎꯝ
ꯌꯦꯔꯨꯝ ꯀꯩꯀꯥ ꯊꯣꯡꯉꯒ ꯁꯥꯏꯠꯇꯒ ꯕ꯭ꯔꯦꯗ ꯊꯝꯃꯒ ꯆꯥꯎꯑꯣꯅ ꯅꯪ ꯍꯦꯟꯅ ꯄꯨꯛꯇꯣ ꯊꯟꯅꯕ ꯅꯪ ꯑꯣꯠꯁ ꯈꯛꯇ ꯆꯥꯏ ꯍꯥꯏꯕꯗꯣ ꯊꯟꯗ꯭ꯔꯕꯅꯤꯅ ꯑꯌꯨꯛꯇ ꯍꯧꯒꯠꯂꯒ ꯑꯣꯠꯁꯇꯣ ꯁꯦꯝꯃꯤꯉꯩꯗ ꯌꯦꯔꯨꯝꯗꯨ ꯐꯨꯠꯗꯣꯛꯂꯒ ꯆꯥ ꯆꯉꯥꯡ ꯅꯠꯇꯕꯤꯗ ꯑ ꯁꯪꯒꯣꯝꯒ ꯐꯨꯠꯂꯒ ꯊꯛꯑꯒ ꯆꯠꯄ ꯌꯥꯗ꯭ꯔꯣ ꯅꯪ
ꯑꯗꯣ ꯑꯩꯗꯤꯅꯦ ꯍꯧꯖꯤꯛꯀꯤ ꯑꯣꯠꯁꯇꯨꯁꯨ ꯌꯦꯔꯨꯝꯗꯨꯁꯨ ꯄꯨꯂꯞ ꯆꯥꯥꯁꯟꯕꯗꯣ ꯑꯗꯨꯗꯤ ꯑꯩ ꯄꯨꯛꯁꯦ ꯌꯥꯝ ꯊꯜꯂꯦꯕ ꯑꯩ ꯄꯨꯜꯂꯞ ꯆꯥꯕꯗꯨꯗꯤ ꯆꯟꯗꯦꯕꯀꯣ ꯑꯗꯨꯗꯨꯒꯤ ꯑꯩꯗꯣ ꯈꯣꯡꯅꯁꯨ ꯆꯠꯇꯣꯏꯅꯦꯕ ꯁꯤꯗꯒꯤ ꯑꯗꯣ ꯑꯥ ꯌꯧꯕ ꯍꯥꯏꯗꯤ ꯄꯨꯛ ꯊꯟꯒꯠꯂꯒ ꯆꯠꯄꯗꯣ ꯑꯗꯨꯅ ꯍꯦꯟꯅ ꯑꯩꯁꯦ ꯋꯥꯏꯌꯦꯕ ꯑꯗꯨꯗꯨꯒꯤ ꯈꯟꯕꯒꯤ ꯑꯩꯁꯦ ꯄꯨꯛꯁꯦ ꯑꯗꯨꯝ ꯑꯩꯒꯤ ꯆꯞ ꯆꯥꯕ ꯆꯥꯡꯗꯗꯤ ꯆꯥꯔꯦꯅꯦ ꯈꯜꯂꯒ ꯆꯠꯇꯣꯏꯅꯦꯕ ꯑꯗꯨꯗꯨꯒꯅꯦ ꯁꯤꯒꯤ ꯑꯩꯈꯣꯏ ꯂꯝꯕꯤꯗꯣ ꯌꯥꯝ ꯁꯥꯡꯉꯦꯕꯀꯣ ꯗꯤꯄꯥꯔꯠꯃꯦꯟ ꯐꯥꯎ ꯆꯠꯄꯗꯣ ꯑꯗꯨ ꯆꯠꯄꯗꯅꯦ ꯗꯤꯄꯥꯔꯠꯃꯦꯟ ꯌꯧꯕꯗ ꯑꯩꯁꯦ ꯇꯨꯝꯈ꯭ꯔꯅꯦꯕ ꯑꯗꯨꯃꯥꯏꯅ ꯇꯧꯋꯦ
ꯅꯪ ꯆꯈꯥꯎꯗꯣ ꯌꯥꯝ ꯄꯤꯛꯑꯦ ꯀꯩꯅꯣ ꯑꯩꯈꯣꯏ ꯗꯤꯄꯥꯥꯔꯠꯃꯦꯟ ꯌꯧꯅ ꯆꯥꯛꯇꯣ ꯁꯨꯛ ꯌꯥꯝ ꯆꯥꯔꯒ ꯗꯤꯄꯥꯔꯠꯃꯦꯟ ꯌꯧꯔꯁꯨ ꯄꯨꯛꯇꯣ ꯀꯪꯗꯗꯦꯅꯦ ꯇꯧꯔꯤꯁꯦ ꯅꯣꯏ ꯇꯥꯏꯞꯇ ꯆꯛꯈꯥꯎꯗꯣ ꯑꯩꯈꯣꯏꯒꯤꯗꯁꯨ ꯌꯥꯎꯔꯝꯃꯗꯤ ꯀꯌꯥꯗ ꯅꯨꯡꯉꯥꯏꯗꯧꯕ
ꯑꯗꯣ ꯑꯩꯁꯨꯅꯦ ꯑꯩꯅ ꯄꯥꯝꯕꯗꯤꯅꯦ ꯑꯩꯗꯣ ꯍꯛꯆꯥꯡ ꯐꯕꯤ ꯅꯨꯄꯤꯗꯣ ꯑꯗꯨ ꯑꯣꯏꯅꯤꯡꯉꯦꯕꯀꯣ ꯑꯗꯣ ꯍꯧꯖꯤꯛꯀꯤ ꯑꯩꯁꯦ ꯆꯥꯛ ꯌꯥꯝ ꯆꯥꯗꯦ ꯍꯥꯏꯁꯦ ꯀꯩꯒꯨꯝꯕꯅꯦ ꯆꯥꯛꯁꯦ ꯉꯥꯏꯍꯥꯛ ꯉꯥꯏꯍꯥꯛ ꯂꯩꯔꯒ ꯆꯥꯔꯗꯤ ꯑꯩꯁꯦ ꯌꯥꯏꯕꯀꯣ ꯑꯗꯨ ꯅꯠꯇꯕꯤꯗ ꯑꯃꯨꯛꯇꯪ ꯆꯥꯕꯗ ꯃꯌꯥꯝ ꯆꯥꯥꯁꯟꯕꯗꯤ ꯆꯟꯗꯦꯕ ꯑꯩꯁꯦ